ꯍꯜꯂꯣ
ꯍꯜꯂꯣ
ꯀꯣꯃꯝ ꯗꯧꯁꯧ
ꯍꯦ ꯃꯅꯤꯄꯨꯔꯤ
ꯑꯣ ꯑꯣ ꯁꯣꯔꯤ ꯁꯣꯔꯤ ꯑꯩ ꯍꯥꯟꯅ ꯖꯣꯏꯟ ꯇꯧꯔꯕꯅꯦ ꯑꯩ ꯈꯪꯗꯕ
ꯍꯥꯟꯅ ꯖꯣꯏꯟ ꯇꯧꯔꯒ ꯀꯔꯤꯒꯤ ꯔꯨꯜ ꯊꯨꯒꯥꯏꯕ
ꯑꯁ ꯁꯣꯏꯕꯒꯤꯅꯤ
ꯁꯣꯏꯕ ꯌꯥꯗꯦ
ꯀꯩꯗꯧꯔꯤꯅꯣ ꯎꯝ ꯇꯨꯝꯃꯤꯗ ꯍꯧꯒꯠꯇ꯭ꯔꯤ
ꯀꯩ ꯍꯥꯏꯃ
ꯍꯧꯒꯠꯇ꯭ꯔꯤꯌꯦ ꯇꯨꯝꯃꯤꯌꯦ
ꯌꯥꯝ ꯅꯨꯡꯉꯥꯏꯀꯣ
ꯍꯣꯏꯗ ꯍꯣꯏꯗ ꯊꯥꯕꯛ ꯂꯩꯇꯕꯅꯤꯅ ꯇꯨꯝꯕ ꯇꯥꯔꯦꯗꯅ
ꯊꯥꯕꯛ ꯂꯩꯇ꯭ꯔꯗꯤ ꯇꯨꯝꯒꯗꯧꯕꯅꯤ
ꯎꯝ ꯆꯥꯛ ꯆꯥꯔꯕꯣ ꯅꯪꯗꯤ
ꯆꯥꯛ ꯊꯣꯡꯗ꯭ꯔꯤ
ꯏꯁ ꯍꯥꯎꯕ ꯆꯥꯗꯧ ꯃꯥꯜꯂꯤꯀꯣ
ꯑꯍꯟꯗꯪ ꯆꯥꯛ ꯊꯣꯡꯗ꯭ꯔꯤꯕ꯭ꯔꯣ
ꯀꯩꯕꯣ
ꯆꯥꯛ ꯆꯥꯛ ꯊꯣꯡꯉꯕꯣ
ꯊꯣꯡꯒ꯭ꯔꯦ ꯂꯣꯏꯔꯦ ꯑꯩꯕꯨꯗꯤ ꯆꯥꯗ꯭ꯔꯤ ꯃꯤ ꯑꯇꯩꯗꯤ ꯆꯥꯊꯣꯛꯈ꯭ꯔꯦ ꯊꯦꯡꯅ ꯊꯣꯡꯔꯝꯃꯅꯤꯅ ꯑꯍꯥꯎꯕ ꯆꯥꯗꯧ ꯃꯥꯜꯂꯦꯗ ꯌꯦꯟꯒ ꯑꯣꯛꯀ ꯆꯥꯗꯧ ꯃꯥꯜꯂꯦ
ꯇꯟ ꯆꯥꯌꯦ
ꯍꯥꯥ
ꯍꯦꯟꯗꯦꯝ ꯆꯥꯏꯌꯦ ꯉꯁꯤꯗꯤ
ꯑꯍꯥꯎꯕ ꯏꯟꯁꯥꯡ ꯉꯥꯛꯇ ꯆꯥꯏꯌꯦꯅꯦ ꯅꯣꯏꯗꯤ
ꯅꯣꯏꯗꯤ
ꯉꯁꯤꯗꯤ ꯊꯥꯕꯛ ꯆꯠꯂꯣꯏꯗ꯭ꯔꯣ
ꯉꯁꯤ ꯊꯥꯕꯛ ꯊꯣꯛꯀꯅꯤ
ꯑꯣ ꯀꯩ ꯊꯥꯕꯛ ꯇꯧꯔꯣꯕ
ꯀꯣꯏꯔꯨꯨꯒꯦ ꯄꯥꯈꯪ
ꯄꯨꯟꯁꯤꯗ ꯅꯨꯡꯉꯥꯏꯕ ꯍꯥꯏꯁꯤ ꯅꯣꯏꯅꯤꯅꯦ ꯅꯠꯇ꯭ꯔꯥ
ꯅꯪꯅꯤꯥꯅꯦ ꯏ ꯉꯕꯣ
ꯅꯠꯇꯦ ꯅꯣꯏꯅꯦ ꯍꯦꯟꯅ ꯅꯨꯡꯉꯥꯏꯁꯦ ꯆ ꯆꯥꯏꯑꯦ ꯍꯧꯒꯠꯂꯦ ꯕ꯭ꯔꯁ ꯋꯥꯆꯞ ꯇꯧꯔꯦ ꯆꯨꯔꯆꯥꯥꯛ ꯆꯥ ꯂꯣ ꯂꯣꯏꯔꯗꯤ ꯁꯤꯡꯖꯨ ꯆꯥꯕꯒꯨꯝꯕ ꯀꯣꯏꯕ ꯆꯠꯄꯒꯨꯝꯕ ꯍꯣꯏꯗꯤ ꯄꯥꯈꯪ ꯑꯣꯏꯕꯅꯤꯅ ꯍꯧꯒꯠꯂꯒ ꯀꯩꯀꯩ ꯌꯨꯝꯗ ꯑꯋꯥꯠꯄ ꯀꯩꯀꯩ ꯊꯕꯛ ꯎꯝ ꯇꯧ ꯂꯩꯌꯦꯗꯅ
ꯎꯝ ꯑꯗꯨꯕꯨ ꯑꯩꯈꯣꯏꯔꯣꯝꯗꯗꯤ ꯑꯗꯨꯒꯨꯝꯕꯗꯣ ꯍꯧꯖꯤꯛꯇꯤ ꯃꯇꯝ ꯐꯠꯇꯕꯅꯤꯅ ꯑꯁꯨꯃꯥꯏꯅ
ꯑꯣ ꯅꯣꯏ ꯔꯣꯝꯖꯦ ꯅꯦꯠꯋꯥꯛꯁꯦ ꯈꯔ ꯅꯨꯡꯉꯥꯏꯇꯕ ꯃꯥꯜꯂꯤꯀꯣ
ꯍꯧꯖꯤꯛ ꯃꯩ ꯃꯨꯠꯈꯤꯕ ꯋꯥꯏꯐꯥꯏꯗꯣ ꯇꯠꯈ꯭ꯔꯦꯕ ꯍꯧꯖꯤꯛ ꯗꯗꯥꯇꯥꯅ ꯁꯤꯖꯤꯟꯅꯕ
ꯑꯣ ꯅꯨꯡꯉꯥꯏꯇꯦꯍꯦ ꯏꯝꯐꯥꯜ ꯅꯠꯇ꯭ꯔꯣ ꯅꯪ ꯂꯩꯔꯤꯗꯣ
ꯃꯥ
ꯗ꯭ꯔꯤꯒꯨꯂ꯭ꯔ ꯃꯥꯏ ꯔꯤꯒꯨꯂ꯭ꯔ ꯇꯧꯗꯕ ꯃꯐꯝ ꯍꯥꯏꯁꯦ ꯆꯤꯡꯔꯣꯝꯗꯗꯤ ꯔꯤꯒꯨꯂꯔꯕꯨꯗꯤ ꯇꯧꯔꯝꯃꯣꯏ ꯏꯪ ꯑꯣ
ꯀꯩ ꯂꯝꯗ ꯀꯣꯏꯕ ꯆꯠꯀꯗꯕ꯭ꯔꯣ
ꯆꯕ ꯌꯥꯕ ꯃꯐꯝꯗ
ꯀꯣꯏꯊꯔꯣ ꯀꯣꯏꯊꯔꯣ ꯄꯨꯟꯁꯤꯕ ꯄꯨꯟꯁꯤ ꯃꯇꯝꯁꯦ ꯃꯤ
ꯕ꯭ꯔꯣꯕ
ꯀꯩꯕ
ꯑꯣ ꯅꯣꯏ ꯌꯨꯝꯗꯒꯨꯝꯕ ꯀꯣꯏꯕ ꯌꯥꯒꯦꯔꯣ
ꯀꯣꯏꯕ ꯍꯥꯢꯁꯦ ꯌꯥꯏꯗ ꯌꯥꯏꯕꯨꯗꯤ ꯍꯥꯏꯗꯤ ꯀꯣꯏꯕ ꯃꯐꯝꯕꯨꯗꯤ ꯂꯩꯇ꯭ꯔꯦ ꯑꯗꯨꯝ ꯆꯝ ꯆꯝꯅ ꯑꯗꯨꯝ ꯀꯣꯏꯕꯗꯤ ꯂꯩ
ꯍꯣꯏ ꯏꯆꯝ ꯆꯝꯅ ꯀꯣꯏꯔꯛꯀꯗꯧꯕꯅꯦ ꯆꯪꯐꯝ ꯂꯩꯇ꯭ꯔꯦꯕ ꯍꯧꯖꯤꯛ ꯌꯨꯝ ꯆꯪꯖꯐꯝ ꯊꯤꯔꯤ
ꯑꯗꯨꯝ ꯌꯥꯏꯗ ꯅꯣꯡꯃ ꯀꯣꯏꯕ ꯂꯥꯛꯑꯣ
ꯅꯪꯗꯤ ꯀꯗꯥꯏꯋꯥꯏꯗ ꯂꯩꯕ꯭ꯔꯣ
ꯑꯩꯗꯤ ꯍꯧꯖꯤꯛ ꯂꯩꯔꯤꯁꯦ ꯂꯪꯉꯗꯤꯅꯤ ꯂꯪꯒꯣ ꯂꯪꯒꯣ ꯁꯤꯔꯔꯣꯝꯗ
ꯑꯁꯨꯃꯥꯏꯅ ꯍꯥꯏꯌꯦ ꯀꯔꯤ ꯇꯧꯔꯒ ꯂꯩꯕ꯭ꯔꯣ ꯔꯦꯟ ꯂꯩꯕ꯭ꯔꯣ
ꯑ ꯀꯣꯠꯇꯔꯗ ꯂꯩꯕꯅꯤ
ꯅꯊꯟꯇꯥ
ꯏꯌꯥꯝꯕꯒ
ꯅꯨꯉꯥꯏꯀꯣ
ꯅꯨꯡꯉꯥꯏꯕ ꯍꯥꯏꯁꯦ ꯈꯪꯗ꯭ꯔꯦꯅꯦ
ꯍ
ꯑꯩ ꯊꯕꯛ ꯊꯤꯔꯤꯅꯦꯍꯦ ꯇꯧꯔꯤꯁꯦ ꯅꯍꯥꯟ ꯑꯩ ꯊꯕꯛ ꯐꯪꯕꯗꯣ ꯂꯤꯁꯤꯡ ꯌꯥꯡꯈꯩ ꯗꯤꯄꯣꯖꯤꯠ ꯇꯧꯑꯣꯅ ꯐꯤꯐꯇꯤ ꯊꯥꯎꯖꯟ
ꯊꯕꯛꯅꯣ
ꯀꯩꯅꯣꯅꯤ ꯑ ꯑꯣ ꯁꯣꯂꯔ ꯒꯤ ꯁꯣꯂꯔꯒꯤ ꯍꯥꯏ ꯍꯣꯏ ꯁꯣꯂꯔ ꯍꯥꯏꯁꯦ ꯑꯣꯗꯔ ꯂꯩꯔꯗꯤ ꯗꯦꯂꯤꯕꯔꯤ ꯆꯠꯕꯒꯨꯝꯕ ꯄꯣꯠ ꯆꯩꯩ ꯃꯄꯥꯟꯗ ꯂꯥꯛꯔꯗꯤ ꯂꯧꯕ ꯆꯠꯄꯒꯨꯝꯕ ꯀꯣ
ꯗꯣ ꯑꯃꯨꯛꯀ ꯅꯪꯅ ꯑꯃꯨꯛꯀ ꯗꯤꯞ ꯗꯤꯄꯣꯖꯤꯠ ꯇꯧ ꯇꯧꯄ
ꯎꯝ ꯗꯤꯄꯣꯖꯤꯠ ꯇꯧꯑꯣꯒ ꯃꯣꯏ ꯊꯕꯛꯀꯤꯁꯦ ꯂꯤꯁꯤꯡ ꯌꯥꯡꯈꯩ ꯂꯤꯁꯤꯡ ꯌꯥꯡꯈ ꯍꯩꯗꯨ ꯂꯩꯔꯗꯤ ꯃꯣꯏ ꯊꯕꯛ ꯇꯧꯗ꯭ꯔꯁꯨ ꯌꯥꯏꯗꯅ ꯑꯗꯣ ꯂꯤꯁꯤꯡ ꯌꯥꯡꯈꯩꯗꯨ ꯗꯤꯄꯣꯖꯤꯠ ꯇꯧ ꯍꯥꯏꯗꯤ ꯀꯅꯥꯅ ꯌꯥꯒꯅꯤ
ꯊꯕꯛ
ꯃꯥꯅꯤ ꯑꯗꯣ ꯃꯣꯏ ꯍꯥꯏꯁꯦ ꯑꯩꯈꯣꯏ ꯑꯩꯈꯣꯏꯒꯤꯗꯤ ꯑꯗꯨꯝ ꯇꯣꯛꯄꯁꯨ ꯀꯥꯏꯗꯦ ꯑꯗꯣ ꯅꯣꯏꯅ ꯃꯊꯪꯗ ꯑꯥ ꯊꯕꯛ ꯌꯦꯡꯁꯤꯟꯅꯕ ꯍꯥꯏꯇꯥꯔꯦ ꯑꯗꯨꯒꯤ ꯗꯃꯛꯇ ꯂꯤꯁꯤꯡ ꯌꯥꯡꯈꯩꯗꯣ ꯗꯤꯄꯣꯖꯤꯠ ꯇꯧ ꯍꯥꯏꯕꯗꯤ ꯍꯥꯏꯕ ꯃꯣꯏꯅ ꯑꯗꯨꯗꯤ ꯑꯩꯈꯣꯏꯅ ꯂꯤꯁꯤꯡ ꯌꯥꯡꯈꯩꯗꯨ ꯗꯤꯄꯣꯖꯤꯠ ꯇꯧꯑꯒ ꯃꯣꯏ ꯇꯣꯛꯍꯜꯂꯗꯤ ꯊꯕꯛꯇꯨ ꯔꯤꯒꯨꯂꯔ ꯑꯣꯏꯅ ꯐꯨꯜꯐꯤꯜ ꯑꯣꯏꯅ ꯆꯠꯇ꯭ꯔꯗꯤ ꯑꯩꯈꯣꯏꯁꯨ ꯃꯥꯡꯉꯦꯗꯅ
ꯍꯣꯏ
ꯃꯤꯗꯤ ꯇꯝꯕ ꯉꯝꯗꯦꯕ ꯁꯨꯃꯥꯏꯅ ꯇꯧꯑꯒ ꯃꯣꯏꯅ ꯄꯩꯁꯥ ꯆꯥꯔꯒ ꯊꯕꯛꯇꯨ ꯐꯨꯜꯐꯤꯜ ꯑꯣꯏꯗꯗꯤ ꯑꯩꯈꯣꯏꯁꯨ ꯑꯗꯨꯝ ꯃꯥꯡꯕ ꯇꯥꯕ ꯅꯠꯇ꯭ꯔꯥ ꯉꯁꯤ ꯉꯁꯤ ꯂꯥꯛꯑꯣ ꯍꯥꯏꯕꯅꯦ ꯑꯣꯐꯤꯁꯇ ꯑꯗꯨ ꯑꯩ ꯂꯥꯛꯅꯤꯡꯗꯕ ꯆꯠꯅꯤꯡꯗꯕ
ꯀꯩ ꯍꯥꯏꯕ
ꯃꯣꯏ ꯉꯁꯤ ꯂꯥꯛꯑꯣ ꯍꯥꯏꯕꯅꯦꯕ ꯑꯣꯐꯤꯁꯇ
ꯑꯣ ꯑꯣ
ꯅꯍꯥꯟ ꯏꯟꯇꯔꯚꯤꯌꯨ ꯇꯧꯕꯗꯣ ꯃꯤꯇꯤꯡ ꯇꯧꯁꯦꯅ ꯂꯥꯛꯑꯣ ꯍꯥꯏꯕ ꯑꯗꯣ ꯑꯩ ꯆꯠꯅꯤꯡꯗꯕ
ꯑꯣ ꯑꯇꯣꯞꯄ ꯊꯤꯔꯗꯤ ꯑꯩꯒꯤꯁꯨ ꯌꯥꯎꯅ ꯊꯤꯕꯤꯔꯛꯑꯣ
ꯅꯣꯏ ꯅꯨ ꯅꯣꯏꯒꯤꯗꯤ ꯑꯗꯨꯝ ꯂꯥꯏꯅ ꯐꯪꯒꯅꯤꯗ
ꯑꯩ ꯑꯩ
ꯑꯣ ꯑꯩ ꯊꯤꯕꯤꯌꯦ ꯑꯩ ꯀꯩꯅꯣꯗꯤ ꯈꯪꯅꯕꯕꯨꯗꯤ ꯂꯩꯕꯅꯤ ꯑꯗꯨ ꯃꯣꯏꯗ ꯂꯩꯕ꯭ꯔꯥ ꯂꯩꯇꯕ꯭ꯔꯥꯅ ꯍꯪꯕꯤꯒꯦ
ꯀꯗꯥꯏꯗ
ꯁꯤ ꯀꯥ ꯀꯩꯅꯣꯅꯦ ꯁꯤ ꯃꯐꯝꯗꯨꯕꯨ ꯀꯩꯅꯣ ꯃꯁꯤ ꯀꯩꯅꯣꯗ ꯃꯍꯥꯕꯂꯤꯔꯣꯝꯗ ꯆꯤꯀꯣꯟ ꯍꯥꯏꯕ꯭ꯔꯥ ꯀꯩ ꯍꯥꯏꯕ꯭ꯔꯥ
ꯍ‌ꯣ ꯆꯦꯛꯀꯣꯟꯗ ꯖꯦ ꯆꯦꯛꯀꯣꯟꯗ ꯂꯩꯔꯗꯤ ꯌꯥꯝ ꯐꯔꯦ
ꯎꯝ ꯍꯦ ꯁꯤ ꯆꯍꯤ ꯑꯁꯤ ꯆꯍꯤꯁꯦ ꯑꯩꯁ‌ꯦ ꯗꯥꯎ ꯁꯨꯛꯂꯩ ꯂꯩꯇꯦ ꯖꯟꯋꯥꯔꯤꯗꯒꯤ ꯍꯧꯖꯤꯛ ꯐꯥꯎ
ꯑꯩꯁꯨ ꯊꯕꯛ ꯐꯪꯗꯕ
ꯊꯥꯕꯛꯕꯨꯗꯤ ꯇꯧꯋꯦꯕꯀꯣ ꯑꯗꯨ ꯃꯤ ꯃꯈꯥ ꯎꯝ ꯃꯈꯥꯗ ꯂꯩꯕ ꯍꯥꯏꯗꯤ ꯄꯩꯁꯥ ꯄꯥꯏꯅ ꯃꯤꯗ ꯋꯥꯉꯥꯡ ꯁꯉꯥꯡ ꯅꯨꯡꯉꯥꯏꯇꯕ ꯑꯗꯨ ꯑꯗꯥ ꯂꯩꯗꯅ
ꯎꯝ
ꯑꯗꯨ ꯗ ꯈꯟꯕ ꯑꯩꯁ ꯊꯕꯛꯇꯤ ꯍꯟꯗꯛꯇꯤ ꯁꯤ ꯆꯍꯤꯁꯤ ꯊꯕꯛ ꯇꯧꯕ ꯅꯨꯡꯉꯥꯏꯗꯦ ꯂꯥꯁ ꯏꯌꯥꯔꯒꯨꯝꯕꯕꯨꯗꯤ ꯗꯨꯝ ꯅꯨꯡꯉꯥꯏꯅ ꯇꯧꯋꯦ ꯁꯤ ꯗꯤꯁ ꯏꯌꯥꯔꯖ‌ꯦ ꯑꯩ ꯁꯨꯞꯇꯧ ꯂꯩꯇ‌ꯦ
ꯎꯝ ꯑꯩ ꯊꯥꯕꯛ ꯑꯝꯐꯥꯎ ꯇꯧꯗ꯭ꯔꯦ ꯑꯦꯛꯁ ꯄꯤꯔꯦꯟꯁ ꯂꯩꯇ꯭ꯔꯤ ꯊꯕꯛ ꯑꯃꯐꯥꯎ ꯇꯧꯗ꯭ꯔꯤ ꯑꯦꯛꯁꯄꯤꯔꯦꯟꯁ ꯂꯩꯇ꯭ꯔꯤꯕ
ꯁꯨꯝ ꯇꯧꯔꯤꯗꯤ ꯂꯩꯔꯤꯗ ꯑꯩꯁꯨ ꯗ꯭ꯔꯥꯏꯚꯔ ꯀꯥꯕꯁꯦ ꯃꯤꯅ ꯇꯝꯕꯤꯔꯤꯕ ꯑꯩ ꯁꯥꯔꯅ ꯑꯗꯨꯝ ꯈꯪꯅꯤꯡꯕꯗꯣ ꯑꯗꯨꯝ ꯈꯪꯅꯤꯡꯕꯅꯤ ꯑꯥ ꯑꯗꯨꯝ ꯍꯥꯏꯖꯕꯅꯤ
ꯎꯝ ꯀ ꯑ ꯅꯥ ꯆꯍꯤ ꯀꯌꯥ ꯁꯨꯔꯦ
ꯑꯁ ꯆꯍꯤ ꯃꯇꯥꯡꯒꯤꯗꯤ ꯑꯩꯅ ꯍꯟꯒꯦꯔꯥ ꯍꯥꯏꯅ ꯈꯔ ꯇꯧꯔꯥ ꯈꯪꯗꯦ ꯇ꯭ꯋꯦꯟꯇꯤ ꯁꯤꯛꯁ ꯔꯟꯅꯤꯡꯕꯨꯗꯤ ꯑꯣꯏꯔꯦ
ꯅꯪ ꯑꯉꯥꯡꯅ‌ꯦ
ꯅꯦꯛꯁ ꯏꯌꯥꯔ ꯑ‌ꯦꯔꯥꯎꯟ ꯑꯥꯒꯁ ꯑꯒꯁ ꯂꯥꯛꯑꯗꯤ ꯇ꯭ꯋꯦꯟꯇꯤ ꯁꯤꯛꯁ ꯁꯨꯔꯅꯤ
ꯅꯦꯛꯁ ꯏꯌꯥꯔ ꯍꯥꯥ
ꯑꯥꯎ ꯅꯦꯛꯁ ꯏꯌꯥꯔ
ꯑꯗꯨꯗꯤ ꯇ꯭ꯋꯦꯟꯇꯤ ꯐꯥꯏꯚ ꯍꯥꯏꯌꯣ
ꯑꯗꯨꯅꯤ ꯇ꯭ꯋꯦꯟꯇꯤꯁꯤꯛꯁ ꯔꯟꯅꯤꯡ ꯍꯥꯏꯗꯨ
ꯑꯗ‌ꯣ ꯑꯣꯒꯁ ꯐꯥꯎ ꯌꯥꯎꯗ꯭ꯔꯤꯗꯅ ꯀꯣꯝꯄ꯭ꯂꯤꯠ ꯇꯧꯗ꯭ꯔꯤꯗꯅ
ꯅꯦꯛꯁ ꯏꯌꯥꯔ ꯍꯥꯏꯕꯅꯤ ꯅꯦꯛꯁ ꯏꯌꯥꯔ ꯂꯥꯛꯑ ꯇ꯭ꯋꯦꯟꯇꯤ ꯁꯤꯛꯁ ꯍꯥꯏꯕꯅꯤ
ꯑꯗꯣ ꯗꯤꯁ ꯏꯌꯥꯔꯒꯤ ꯗꯨꯝ ꯍꯥꯏꯌꯣꯗꯅ
ꯗꯤꯁ ꯏꯌꯥꯔꯕꯨꯗꯤ ꯇ꯭ꯋꯦꯟꯇꯤ ꯐꯥꯏꯚ
ꯗꯤꯁ ꯏꯌꯥꯔ ꯑꯣꯒꯁ ꯐꯥꯎ ꯂꯥꯛꯇ꯭ꯔꯤ ꯅꯪꯗꯤ ꯅꯦꯛꯁ ꯏꯌꯥꯔꯒꯤ ꯍꯥꯏꯖꯜꯂꯦ ꯇ꯭ꯋꯦꯟꯇꯤ ꯐꯥꯏꯚ ꯐ ꯅꯦꯛꯁ ꯍꯧꯖꯤꯛ ꯑꯥꯒꯁ ꯐꯥꯎ ꯂꯥꯛꯇ꯭ꯔꯤ ꯅꯪꯗꯤ ꯅꯦꯛꯁ ꯏꯌꯔꯒꯤ ꯑꯣꯒꯁꯇ ꯑꯃꯨꯛ ꯍꯥꯏꯔ ꯂꯩꯔꯦ
ꯑꯣ ꯍꯣ ꯍꯣ꯫
ꯑꯗꯨꯗꯤ ꯇ꯭ꯋꯦꯟ ꯍꯣꯏ꯫
ꯑꯩ ꯈꯟꯕꯒ ꯑꯩ ꯍꯥꯏꯗꯣꯛꯄꯒ ꯃꯅꯥꯇ ꯃꯥꯜꯂꯦ꯫
ꯍꯣꯏ ꯑꯗꯨꯅꯦ ꯗꯤꯁ ꯁꯤꯌꯔꯒꯤ ꯑꯣꯏꯔꯝꯅꯤꯀꯣ꯫
ꯏꯟꯁꯇ꯭ꯔꯥꯝꯅꯤ ꯍꯥ꯫
ꯍꯣꯏ ꯍꯣꯏ꯫
ꯎꯝ ꯅꯣꯏ ꯁꯥꯒꯩ ꯃꯤꯡꯗꯤ꯫
ꯒꯥꯡꯃꯩ꯫
ꯆꯞ ꯃꯟꯅꯩ ꯑꯩ ꯏꯆꯦ ꯀꯧꯔꯒꯦ ꯑꯗꯨꯗꯤ꯫
ꯍꯣꯏ꯫
ꯍꯧꯖꯤꯛ ꯀꯥꯏꯗ ꯂꯩꯕ꯭ꯔ ꯅꯪ꯫
ꯌꯨꯝꯗ ꯂꯩꯌꯦ꯫
ꯀꯅꯥ ꯀꯅꯥ ꯂꯩꯕ ꯅꯪ ꯅꯪꯗꯤ꯫
ꯍꯧꯖꯤꯛ ꯏꯊꯟꯇ ꯂꯩꯌꯦ꯫
ꯊꯕꯛ ꯀꯩꯝꯇ ꯇꯧꯗꯕ꯭ꯔꯥ꯫
ꯇꯧꯗꯕꯒꯤ ꯍꯟꯗꯛꯅ ꯄꯥꯔꯠ ꯇꯥꯏꯝ ꯊꯤꯕ ꯍꯧꯕꯅꯤ ꯅꯪ ꯉꯁꯥꯏ ꯆꯦꯛꯀꯣꯟꯒꯤ ꯍꯥꯏꯕꯗꯣ ꯆꯦꯛꯀꯣꯟꯗ ꯂꯩꯅꯤꯡꯉꯦꯕ ꯆꯦꯛ ꯀꯣꯟꯒꯤꯗꯣ ꯍꯡ ꯑꯃꯔꯛ ꯍꯪꯕꯤꯌꯨꯀꯣ꯫
ꯍꯣꯏ ꯍꯣꯏ ꯍꯣꯏ꯫
ꯆꯦꯛꯀꯣꯠ ꯍꯥꯏꯁꯦ ꯀꯔꯤ ꯑꯣꯏꯒꯗꯕ꯭ꯔꯣ ꯀꯔꯤ ꯊꯕꯛꯅꯣ꯫
ꯃꯣꯏꯁꯦ ꯀꯩꯅꯣꯅꯦ꯫ ꯍꯣꯇꯦꯜ ꯅꯠꯇ꯭ꯔꯒ ꯀꯩ ꯑꯣꯏꯖꯥꯠꯂ ꯈꯪꯗꯦꯅꯦ ꯑꯩ꯫
ꯎꯝ ꯍꯥꯏꯐꯦꯠ ꯍꯪꯕꯤꯌꯣ ꯑꯗꯣ ꯍꯟꯗꯛ ꯍꯣꯏ ꯚꯦꯀꯦꯟꯁꯤ ꯂꯩ ꯇꯦ ꯉꯥꯛꯇꯗꯤ ꯍꯥꯏꯕꯅꯦ ꯃꯇꯝꯗꯣ ꯐꯔꯛ ꯇꯥꯕꯒꯤꯅꯦ ꯃꯇꯝ ꯑꯣꯏꯕꯒꯤꯀꯣ꯫
ꯎꯝ꯫ ꯑꯗꯣ ꯑꯉꯥꯡ ꯌꯦꯡꯁꯤꯅꯕꯗꯤ ꯑꯩꯗꯤ꯫ ꯃꯤ ꯗꯣꯛꯇꯔ ꯃꯆꯥ
ꯃꯥꯟꯅꯦ꯫
ꯋꯥꯔꯗꯦꯟ ꯑꯣꯏꯅ꯫
ꯍꯣꯏ ꯃꯤꯒꯤ ꯌꯨꯝꯗꯗꯤ ꯂꯩꯅꯤꯡꯗꯦꯍꯦ꯫
ꯍꯥꯟꯅ ꯈꯪꯉꯝꯃꯗꯤ ꯊꯕꯛꯇꯤ ꯑꯃꯗꯤ ꯂꯩꯌꯦꯕ ꯍꯧꯖꯤꯛꯇꯤ ꯃꯤꯕꯨꯗꯤ ꯐꯪꯕ꯭ꯔ ꯐꯪꯗꯕ ꯑꯗꯨꯁꯨ ꯈꯪꯗꯦ ꯐꯪꯕꯗꯤ ꯐꯪꯉꯝꯒꯅꯤ꯫ ꯀꯨꯏꯔꯦꯕ ꯑꯩꯉꯣꯟꯗ ꯅꯨꯄꯤ ꯑꯃ ꯊꯤꯒꯦꯔꯣꯅ ꯍꯪꯕꯀꯣ꯫
ꯎꯝ꯫
ꯎꯝ ꯊꯕꯛꯄꯨꯗꯤ ꯑꯗꯨꯝ ꯊꯤꯔ ꯑꯗꯨꯝ ꯂꯩꯔꯅꯤꯗ꯫ ꯑꯩꯈꯣꯏꯅ ꯊꯤꯗꯕꯒꯤ ꯐꯪꯗꯕ ꯋꯥꯅꯦꯕ꯫ ꯒ꯭ꯌꯥꯟ ꯇꯗ꯭ꯦꯗ꯫ ꯀꯃꯥꯏ ꯇꯧꯔꯁꯤꯔꯥ꯫
ꯑꯦ ꯑꯗꯨꯒꯤ꯫ ꯑꯣꯏꯔꯣꯏ ꯍꯥꯏꯅ ꯊꯣꯛ
ꯎꯝ꯫ ꯎꯝ ꯍꯟꯗꯛ ꯗꯦꯠ ꯇ꯭ꯋꯦꯟꯇꯤꯗ ꯏꯁ ꯑꯩ ꯑꯃꯗꯤ ꯁꯥꯏꯕꯔ ꯕꯥꯎꯗ ꯀꯧꯕꯅꯤ꯫ ꯂꯩꯐꯝꯗꯨ ꯂꯩꯇꯕꯅꯤꯅ ꯅꯒꯥ ꯃꯄꯥꯗꯒꯤ ꯂꯩꯐꯝꯗꯣ ꯂꯩꯇꯕꯅꯤꯅ ꯆꯠꯊꯣꯛ ꯆꯠꯁꯤꯟ ꯑꯣꯇꯣ ꯕ꯭ꯔꯥꯗꯣ ꯌꯥꯝ ꯆꯠꯂꯗꯤ ꯊꯧꯁꯤꯔ ꯇꯧꯕꯅꯤ ꯁꯦꯂꯔꯤꯕꯨꯗꯤ ꯌꯥꯝ ꯌꯥꯝꯕꯨꯗꯤ ꯌꯥꯝꯗꯦꯕꯀꯣ
ꯎꯝ ꯗ꯭ꯔꯥꯏꯚꯔꯒꯤ ꯍꯥꯏꯕ ꯀꯌꯥ ꯄꯤꯅꯤ
ꯇꯨꯋ°ꯟ ꯄꯨꯗꯤ ꯄꯤꯅꯤ ꯍꯥꯏ
ꯇꯨꯋꯦꯞ ꯑꫭꯏꯔꯗꯤ ꯌꯥꯥꯏꯅ
ꯃꯣꯔꯅꯤꯡ ꯃꯣꯔꯅꯤꯡ ꯑꯦꯔꯥꯎꯟ ꯁꯤꯛꯁ ꯇꯨ ꯇꯦꯟ ꯑꯣꯔ ꯁꯝꯊꯤꯡ ꯑꯗꯨꯐꯥꯎ
ꯌꯥꯏꯑꯦ ꯁꯤꯜꯂꯂꯤꯗꯤ
ꯑꯩꯗꯤ ꯂꯥꯞꯅ ꯂꯩꯕꯅꯦ ꯕꯔꯥꯗꯣ ꯗꯥꯅ ꯀꯥꯟꯆꯤꯄꯨꯔꯗ ꯊꯕꯛ ꯇꯧꯕꯅꯦ ꯁ꯭ꯔꯣꯔꯨꯝꯗ
ꯁ꯭ꯔꯣꯔꯨꯝꯒꯨꯝꯕꯁꯨ ꯌꯥꯏꯌꯦ ꯁ꯭ꯔꯣꯔꯨꯝ
ꯑꯗꯣ ꯃꯣꯏꯒꯤꯁꯤ
ꯁ꯭ꯔꯣꯔꯨꯝꯒꯨꯝꯕ ꯇꯧꯁꯦ
ꯑꯩ ꯍꯥꯏꯕꯤꯒꯦꯀꯣ ꯃꯥꯜꯂꯦ ꯁꯤ ꯀꯩꯅꯣꯗꯨꯁꯨ ꯀꯦ ꯑꯦꯐ ꯁꯤ ꯃꯅꯥꯛꯇꯁꯨ ꯂꯩꯕꯅꯤ
ꯁꯤ ꯃꯅꯥꯛꯇ ꯀꯩꯅꯣꯁꯦ ꯀꯩ ꯍꯥꯏꯁꯤꯔꯥ ꯑꯗꯨꯁꯨ ꯃꯤ ꯑꯃ ꯀꯧꯕ ꯈꯪꯕꯅꯤ
ꯀꯩꯍꯥꯏꯕ
ꯊꯤꯕꯤꯒꯦ ꯊꯤꯕꯤꯒꯦ ꯁꯤ ꯀꯩꯅꯣꯗꯣ ꯗꯤ ꯑꯦꯝ ꯀꯣꯂꯦꯖꯁꯤ ꯃ ꯑꯣꯄꯣꯖꯤꯛꯇ ꯍꯜꯂꯣ ꯂꯥꯏꯟꯁꯦ ꯅꯨꯡꯉꯥꯏꯇꯔꯦ ꯇꯔꯕꯣ
ꯉꯥꯏꯔꯒ ꯂꯩꯔꯣ
ꯉꯁꯤꯒ ꯍꯌꯦꯡ ꯉꯁꯤꯒ ꯍꯌꯦꯡꯐꯥꯎ ꯉꯥꯏꯒꯦ
ꯑꯗꯨ ꯑꯗꯨ ꯐꯪꯗ꯭ꯔꯗꯤ ꯉꯥꯏꯔꯣꯏꯒꯦ ꯍꯥꯏꯔꯣ ꯍꯣꯏ ꯍꯣꯏ ꯑꯩ ꯍꯣꯠꯅꯕꯤꯒꯦ ꯐꯪꯅꯕ ꯃꯇꯦꯡ ꯄꯥꯡꯕꯤꯒꯦ ꯍꯣꯔꯦꯡꯁꯨ ꯐꯣꯟ ꯇꯧꯕꯁꯨ ꯌꯥꯏ ꯑꯥ
ꯑꯗꯨꯒꯤ ꯃꯇꯨꯡꯗꯒꯤ ꯇꯧꯔꯒ ꯍꯥꯡꯕ ꯍꯧꯔꯣꯕ
ꯍꯣꯏ ꯍꯣꯏ ꯍꯣꯏ ꯍꯪꯒꯦ ꯍꯪꯉꯤ ꯑꯗꯨꯕꯨꯗꯤ ꯌꯥꯝ ꯄꯥꯈꯠꯂꯨꯅꯨꯗ ꯅꯪ ꯅꯅꯥꯎꯅꯨ ꯄꯥ ꯑꯩ ꯅꯅꯥꯎꯅꯨꯄꯥ ꯑꯩ ꯂꯩꯔꯤꯁꯤꯗꯤ
ꯏꯅꯥꯎ ꯅꯨꯄꯥ ꯂꯩꯕꯒꯤ ꯃꯍꯩ ꯑꯣꯏꯖꯒꯦ ꯀꯅꯥ ꯆꯥꯛ__ ꯊꯣꯡꯗꯣꯏꯅꯣ ꯍꯥꯎ